ꯇꯥꯏꯌꯦ
ꯎꯝ ꯀꯩꯗꯧꯔꯤꯒꯦ
ꯑꯁ ꯈꯣꯡ ꯍꯥꯝꯊꯗꯅꯅꯦ ꯏꯁꯥꯁꯦ ꯅꯨꯡꯉꯥꯏꯇꯕꯅ
ꯍꯥꯥ
ꯈꯣꯡ ꯍꯥꯝꯕ ꯑꯗꯨꯗꯒꯤ ꯄꯨꯣꯛꯆꯦꯜ ꯑꯁ ꯄꯦꯛ ꯊꯜꯂꯒꯅꯦ ꯅꯨꯡꯉꯥꯏꯇꯗꯅ ꯂꯩꯔꯤ ꯍꯤꯞꯄꯒ
ꯎꯝ
ꯅꯪ ꯗꯨꯀꯥꯟ ꯊꯣꯛꯇ꯭ꯔꯕꯣ
ꯊꯣꯏ ꯥꯟ ꯊꯣꯛꯑꯦ ꯑꯩꯁꯦ ꯑꯣꯋ ꯃꯆꯤꯟꯅꯥꯥꯛ ꯄꯤꯖꯔꯨꯗꯖꯅ ꯇꯧꯕꯅꯦ ꯑꯩꯈꯣꯏ ꯅꯨꯄꯥ ꯍꯜꯂꯛꯑꯦ ꯃꯥ ꯄꯤꯔꯨꯖꯥ ꯐꯧꯍꯟꯕ ꯆꯧꯕ ꯂꯧꯍꯟꯕ
ꯑꯣ
ꯎꯝ ꯑ ꯁꯤꯖ ꯍꯥꯏꯗ
ꯑꯩꯁꯨ ꯊꯣꯛꯂꯛꯇ꯭ꯔꯦ ꯉꯁꯤꯗꯤ
ꯍꯥꯥ
ꯑꯩꯖ ꯉꯁꯤ
ꯊꯣꯛꯂꯛꯇ꯭ꯔꯦ ꯑꯗꯨꯅ ꯊꯣꯛꯂꯛꯑꯣ ꯍꯥꯏꯔ ꯑꯗꯨꯒ ꯊꯣꯛꯣꯛꯇꯦ ꯔꯟꯖꯤꯇꯥ ꯐꯪꯉꯒ ꯐꯣꯟ ꯇꯧꯋ ꯂꯧꯕꯨꯛꯇ ꯆꯠꯁꯤ ꯍꯥꯏ ꯍꯥꯏꯔꯛꯏ ꯐꯣꯟꯗꯣ ꯎꯝ ꯒꯥꯔꯤꯗꯨ ꯄ ꯁꯥꯒꯅ ꯇꯧꯔꯔꯕ ꯑ ꯑꯁꯤꯁꯤ ꯀꯩꯅꯣ ꯔꯕꯤꯅꯥꯗꯣ ꯁꯤ ꯁꯥꯒꯦꯅ ꯍꯥꯏꯕꯅꯦ ꯑꯗꯣ ꯉꯁꯤꯗꯤ ꯔꯕꯤꯅꯥ ꯇꯧꯗ꯭ꯔꯤꯌꯦ ꯍꯣꯏ ꯉꯍꯥꯛꯅ ꯇꯧꯔꯒꯦ ꯇꯧꯕ ꯆꯦ ꯊꯗ ꯄ
ꯁꯪꯗꯕꯅꯤꯅꯦ ꯇ ꯌꯥꯗꯕꯅꯤ
ꯠꯇ ꯃꯠꯇꯣꯗ
ꯑꯩꯖꯨꯅꯤꯅ‌‌ꯦ ꯃꯠꯇꯦ ꯑꯗꯦꯕ
ꯑꯗꯨꯗꯤ ꯍꯤꯗ ꯍꯥꯞꯆꯗ꯭ꯔꯣ ꯅꯪ ꯐꯅꯗ
ꯆꯥꯏꯌꯦ ꯑꯗꯩ ꯏꯅꯣꯝꯁꯨ ꯄꯛꯁꯦ ꯄꯤꯛ ꯊꯟ ꯀꯠꯂꯒꯅꯦ ꯀꯩꯝꯇ ꯆꯥꯅꯤꯡ ꯀꯗꯕ
ꯑꯗꯨꯝ ꯑꯩꯁꯨ ꯆꯥꯛ ꯆꯥꯗꯣꯏꯅꯤ ꯈꯗ ꯉꯁꯤꯗꯤ ꯈꯔꯕꯨꯖꯥ
ꯏꯅꯣ ꯑꯃ ꯊꯛꯆꯜꯂ ꯑꯗꯨꯒ ꯄꯨꯡ ꯄꯨꯡ ꯑꯃ ꯇꯥꯔꯝꯗꯥꯏꯗꯨꯗ ꯆꯥꯛ ꯈꯇꯪ ꯆꯥꯔꯦ ꯑꯗꯣ ꯁꯣꯟꯊꯕ꯭ꯔꯣ ꯀꯩꯅꯣꯝ ꯇꯧꯋꯦ ꯍꯥꯏꯕ ꯑꯗꯣ ꯉꯁꯥꯏ ꯑꯇꯩ ꯑꯩꯅ ꯀ꯭ꯋꯥ ꯂꯩꯔꯛꯄꯗꯣ
ꯎꯝ
ꯑꯗꯨꯗ ꯆꯥꯍ ꯇ ꯉ ꯊꯣꯛꯂꯛꯇ꯭ꯔꯕ ꯑꯩꯁꯦ ꯑꯁꯨ ꯌꯥꯝ ꯉꯝꯗ꯭ꯔꯦꯗ
ꯁꯗ꯭ꯔꯕ
ꯆꯥꯕ ꯌꯥꯗ꯭ꯔꯕ ꯍꯣꯏ
ꯑꯗꯨꯅꯦꯉꯥꯟꯗ ꯑꯩꯁꯨ ꯉꯁꯥꯏ ꯑꯃ ꯆꯥꯁꯤꯟꯒꯦꯅ ꯆꯥꯥꯁꯜꯂꯨꯔꯦꯀꯣ ꯑꯗꯨꯗ ꯑꯩꯛꯇ ꯁꯣꯛꯊ ꯍꯥꯏꯈꯤꯗꯅ ꯆꯖꯥꯀ ꯆꯥꯗꯕ ꯀꯩꯅ ꯎ ꯎꯆ ꯆꯥ ꯑꯗꯨꯜ ꯂꯒꯅꯤ ꯑꯗꯨ ꯅꯥꯎꯁꯥ ꯑꯗꯨꯝ ꯇꯝꯍꯜꯂꯕꯅꯦ ꯄꯣꯠꯇꯨ ꯑꯗꯨꯃꯥꯏꯅ ꯍꯤꯞꯄꯕꯅꯦ ꯅꯥꯁ ꯇꯃꯗ
ꯑꯩꯅ ꯆꯣꯛꯊꯔꯤꯕꯅꯤꯅꯦ ꯖꯔ ꯁꯣꯟꯊꯈꯤꯕ ꯋꯥꯟꯗ
ꯆꯥꯔꯨ ꯁꯗꯩ ꯀꯃꯥꯏꯅ ꯇꯧ ꯈꯪꯖꯤ ꯑꯁꯤ ꯅꯨꯡꯁꯥꯁꯤꯅꯁꯨ ꯑꯌꯥꯝꯕ ꯍꯣꯟꯗꯧ ꯃꯥꯜꯂꯦ
ꯅꯨꯡꯁꯥꯁꯤꯅꯁꯨꯅꯦ ꯐꯨꯠꯇꯠꯄꯅꯦꯕ ꯏꯁꯥ ꯈꯔ ꯅꯨꯡꯉꯥꯏꯇꯕꯗꯗꯤꯅꯦ ꯕꯔ ꯄꯠꯂꯦ ꯍꯥꯏꯕ
ꯑꯗꯨꯗꯅꯦ ꯀꯊ ꯍꯥꯏꯖꯔꯝ
ꯀꯥꯏ ꯅꯝꯇꯥ ꯍ ꯀꯥꯏ ꯅꯝꯣꯏ
ꯑꯗꯨ ꯃꯤꯅ ꯉꯥꯗꯤ ꯌꯥꯝ ꯐꯥꯅꯩꯌꯦ ꯔꯟꯖꯤꯇꯥꯁꯨ ꯉꯥ ꯐꯥꯖꯈꯤꯌꯦ
ꯀꯗꯥꯏꯗꯅꯣꯕ ꯉꯥꯁꯦ
ꯉꯥ ꯐꯥ ꯆꯠꯂꯦ ꯆꯠꯅꯤꯡꯕꯅ ꯈꯣꯏꯔꯥꯡꯅꯤ ꯏꯁꯥꯁꯦ
ꯀꯗꯣꯝ ꯁꯥꯏꯠꯇꯅꯣꯕ
ꯑ
ꯀꯗꯣꯝ ꯁꯥꯏꯠꯇꯅꯣꯕ
ꯄꯥꯠꯇ ꯂꯧ ꯈꯣꯏꯗꯤ ꯍꯥꯏꯌꯦ ꯂꯧ ꯈꯣꯏꯕꯗ ꯌꯥꯝ ꯐꯥꯏꯌꯦꯡꯉ
ꯎꯝ
ꯔꯕꯤꯇꯥ ꯍꯣꯢ ꯔꯟꯖꯤꯇꯥ ꯍꯣꯢ ꯆꯁꯤꯅ
ꯑꯗꯣ ꯍꯟꯗꯛꯇꯤ ꯉꯥꯁꯦ ꯐꯅꯥꯝꯗꯤ ꯂꯩꯕ ꯃꯥꯜꯂꯦꯀꯣ
ꯑꯥ
ꯍꯟꯗꯛꯇꯤ ꯉꯥꯁꯦ ꯐꯅꯌꯥꯝ ꯂꯩꯌꯦꯕ
ꯑꯥꯎ ꯂꯩꯕ ꯃꯥ ꯉꯔꯥꯡꯁꯨ ꯈꯨꯅꯨꯡꯧ ꯅꯨꯄꯤ ꯌꯥꯝ ꯐꯩꯌꯦ ꯂꯩꯦꯈꯥ ꯄꯔꯦꯡꯗꯣ
ꯑꯗꯣ ꯅꯣꯡ ꯇꯥꯔꯗꯤ ꯐꯖꯅ ꯐꯥꯗꯤ ꯐꯥꯒꯗꯕꯅꯤ
ꯑꯗꯨ ꯃꯤꯅ ꯆꯠꯂꯦ ꯆꯠꯅꯤꯡꯉꯒꯤ ꯏꯁꯥꯗ ꯅꯨꯡꯉꯝꯗꯕꯤ
ꯑꯣ
ꯇꯗꯦ
ꯁꯣꯕꯤꯅꯥ ꯍꯣꯏꯁꯨ ꯂꯨꯄꯥ ꯆꯍꯨꯝꯒ ꯀꯌꯥꯅꯣꯝꯇꯪ ꯆꯪꯕꯒꯤ ꯆꯪꯉꯛꯄꯒꯤꯗ ꯂꯩꯌꯦ ꯆꯪꯗꯦ ꯑꯦꯀꯥꯎꯟꯗꯗꯤ ꯆꯪꯉꯛꯇ꯭ꯔꯤꯕ
ꯀꯩꯗꯧꯋꯦꯕ
ꯕꯤꯅꯥꯎꯒꯤꯁꯨꯅꯦ ꯂꯨꯄꯥ ꯆꯍꯨꯝꯒ ꯀꯌꯥ ꯅꯣꯡꯃ ꯂꯩ ꯑꯩꯅ ꯀꯩꯅꯣ ꯏꯕꯦꯇꯣꯟꯗꯤ ꯆꯥꯝꯃꯉꯥꯒ ꯀꯌꯥꯅꯣ ꯍꯥꯏ ꯃꯥꯅ ꯌꯥꯝ ꯆꯪꯉꯦꯍꯦꯅ
ꯁꯨꯝꯇꯥꯛ ꯃꯨꯝ ꯅꯠꯇ ꯁꯣꯟꯔꯛꯄꯗ ꯈꯥꯍꯟꯗꯦꯃ ꯑꯩꯅ ꯅꯥꯕꯇꯣꯛꯄꯅꯦ ꯑꯗꯨꯗ ꯎ ꯅꯪ ꯎ ꯑꯥ ꯎꯗꯅꯥꯎ ꯀꯗ ꯀ ꯀꯗꯧꯋꯦꯕ
ꯃꯥꯏ ꯂꯨꯄꯥ ꯆꯍꯨꯝꯒ ꯀꯌꯥꯅꯣꯝ ꯆꯪꯉꯛꯏ ꯃꯥꯏꯁꯨ ꯊꯥꯔꯦꯛꯑꯦꯌꯦ ꯆꯪꯉꯛ ꯇꯧꯔꯨꯕꯒꯤ
ꯎ ꯑꯩꯅ ꯆꯪꯉ ꯀ꯭ꯋꯥ ꯑꯃ ꯑꯩꯅ ꯆꯥꯝꯃꯉꯥꯒ ꯀꯌꯥꯅꯣ ꯑꯣꯏꯈꯤꯕꯅꯣ
ꯎꯝ
ꯍꯣꯔꯦꯟꯗꯤꯅ ꯍꯥꯏ ꯁꯤ
ꯑꯗꯨꯝꯗꯤ ꯈꯔ ꯁꯥꯟꯅꯔꯗꯤ ꯑꯗꯨꯝ
ꯁꯤꯔ ꯁꯤ ꯂꯧꯕꯒ ꯌꯥꯔꯦ ꯃꯥ
ꯗꯨꯀꯥꯟ ꯃꯤ ꯂꯥꯛꯏꯔꯣ
ꯑ ꯀꯋꯥꯏ ꯀ꯭ꯋꯥ ꯇꯄꯤꯍꯦ
ꯇꯞꯄꯁꯨ ꯑꯗꯨꯝ ꯎ ꯉꯥꯡꯉꯣ ꯉꯥꯡꯐꯝ ꯊꯣꯛꯄ ꯇꯨꯃꯤꯟꯅꯗꯤ ꯂꯩꯒꯨꯝꯖꯦꯕ ꯑ ꯎꯝ ꯀꯩꯅꯣ ꯇꯧꯕꯗꯅꯦ ꯌꯥꯔꯣꯏꯕ ꯎꯝ
ꯍꯣ ꯍꯣ ꯑꯩ ꯀ꯭ꯋꯥ ꯇꯞꯄ ꯂꯣꯢꯔꯦ
ꯑ ꯑ ꯀꯩꯁꯥꯡ ꯆꯥꯒꯦ
ꯍꯥꯥ
ꯀꯩꯖꯥꯡ ꯆꯥꯒꯦ
ꯀꯩꯏꯟꯁꯥꯡ ꯆꯥꯒꯦꯕ
ꯎꯝ
ꯒꯥꯔꯤ ꯃꯈꯣꯟꯅ ꯇꯥꯗꯕ ꯑꯦ ꯑꯗꯨꯅꯅꯤ ꯎꯝ
ꯑꯩꯗꯤ ꯃꯉꯥꯗꯪ ꯉꯥꯏꯔꯦ ꯀꯨꯟꯊ꯭ꯔꯥꯍꯨꯝꯗꯣꯏ ꯁꯨꯒꯗꯧꯕ
ꯑꯩꯗ ꯑꯦꯝꯗꯦꯝ ꯍꯧꯑ ꯑꯩꯗꯤ ꯌꯥꯠꯂꯤꯍ ꯍꯥꯏꯗꯤ ꯑꯩ ꯇꯔꯥꯇꯨꯛ ꯉꯁꯥꯏꯒꯤ ꯑꯃ ꯇꯧꯕꯗꯣ ꯑ ꯅꯪꯅ ꯑꯣꯛꯇꯤ ꯑꯣꯛꯇꯦ ꯑꯗꯨ ꯁꯃꯤꯠ ꯊꯥꯔꯝꯃꯦ ꯇꯧꯁꯟꯒꯦꯔꯦ ꯍꯥꯏꯕꯗꯣ ꯑꯩꯅ ꯑꯗꯨꯗꯗꯨ ꯋ ꯇꯔꯥꯇꯔꯨꯛ ꯀꯩꯅꯣ ꯑꯣꯏ ꯇꯔ꯭ꯥꯎꯉ ꯇꯇꯨꯛ
ꯃꯣꯏꯒꯤ ꯍꯧꯖꯤꯛꯀꯤ ꯍꯥꯏꯕꯗꯨꯗꯤ ꯀꯨꯟ ꯍꯦꯟꯗ꯭ꯔꯗꯤ ꯌꯥꯗꯦ ꯍꯥꯏ
ꯀꯨꯟ ꯍꯦꯟꯗꯗꯤ ꯌꯥꯗꯦꯌꯦ
ꯊꯕꯤꯅꯥꯎꯅ ꯅꯣꯏꯅꯒ ꯍꯩꯒꯗꯧ ꯅꯠꯇꯦꯗ ꯑꯗꯨꯗꯤ ꯍꯥꯏꯕꯣ
ꯍꯩꯒꯗꯧ ꯅꯠꯇꯦ ꯍꯥꯏꯁꯦ ꯃꯣꯏꯅ ꯇꯥꯑꯗꯤ ꯈꯪꯒꯗꯕ ꯅꯠꯇ꯭ꯔꯣ
ꯃꯩꯇꯩ ꯃꯌꯦꯛꯇꯅꯦ ꯑꯃꯨꯛ ꯏꯔꯒꯅꯦ ꯑ ꯂꯤꯁꯤꯡ ꯑꯃ ꯊꯥꯔꯛꯇꯣꯏꯅꯦ ꯍꯥꯏꯕ ꯔꯦꯀꯣꯔꯗꯤꯡ ꯅꯍꯥꯟꯅ ꯏꯕ ꯀꯩꯅꯣ ꯔꯖꯤꯇꯥꯒꯥꯏꯒ ꯋꯥꯔꯤ ꯁꯥꯟꯅꯕꯒ ꯌꯥꯎꯔꯛꯑꯦꯌꯦ
ꯎꯝ
ꯃꯣꯏ ꯐꯥꯝꯒꯤ ꯃꯔꯝꯗ ꯁꯥꯟꯅꯈꯤꯕꯅꯦꯕ ꯑꯗꯨꯗꯨꯗ ꯁꯥꯟꯅꯔꯤꯕ ꯋꯥꯔꯤꯗꯣ ꯀꯃꯥꯏ ꯁ ꯍꯥꯟꯅꯩꯅꯣꯅꯅꯦ ꯑꯃꯨꯛ ꯃꯩꯇꯩ ꯃꯌꯦꯛꯁꯤꯗ ꯏꯔꯒ ꯑꯃꯨꯛ ꯊꯥꯈꯤꯗꯣꯏꯕ
ꯎꯝ ꯑꯗꯨꯕꯨ ꯃꯩꯇꯩ ꯍꯦꯛꯇꯣ ꯇꯝꯃ ꯂꯣꯏꯒꯗꯗ
ꯃꯇꯩ ꯃꯛꯇꯣꯅꯦ
ꯇꯩꯌꯦꯛ ꯑꯍꯩꯕ ꯃꯤ ꯇꯥꯛꯍꯜꯂ
ꯇ ꯅꯪꯕꯨ ꯑꯗꯨꯛ ꯌꯥꯝ ꯍꯩꯔꯝꯃꯒ ꯀꯩꯗꯩꯅꯣ ꯍꯥꯏꯕꯅꯤꯗ
ꯈꯪꯉꯁꯤ ꯁꯥꯇ꯭ꯔꯐꯧ ꯇ ꯑꯃꯅꯤꯅꯦꯕ ꯉꯥꯜꯂꯣ ꯑꯩ ꯀꯃꯥꯏꯅ ꯇꯧꯔꯤꯅꯣ ꯁꯤ ꯉꯛꯇꯔꯥ
ꯉꯛꯑꯦ ꯍꯥꯏꯕ ꯑꯗꯨꯒ ꯆꯨꯝꯅꯒꯤ ꯕꯦꯡꯒꯣꯂꯤꯁꯤꯅ ꯑꯗꯨꯝ ꯈꯪꯉ ꯂꯩꯍꯧꯕ
ꯑ ꯑꯗꯨꯝ ꯈꯪꯉ ꯂꯩꯍꯧꯋꯦ ꯍꯥꯏ ꯁꯤꯅ ꯃꯤ ꯁꯥꯇ꯭ꯔ ꯇꯥꯑꯝꯅꯤ ꯃꯤꯌꯦ ꯑꯗꯩ ꯀꯣꯏ ꯊꯥꯏꯅ ꯑꯩꯈꯣꯏ ꯍꯥꯡꯇꯛꯇ ꯃꯩꯇꯩ ꯃꯌꯦꯛꯅ ꯆꯤꯊꯤ ꯌꯥꯝ ꯊꯥꯅꯩ ꯆꯤꯊꯤꯁꯦ
ꯎꯝ
ꯃꯩꯇꯩ ꯃꯌꯥꯝ ꯑꯇ ꯏꯔꯝꯅꯤ ꯊꯥꯗꯩꯗ ꯀꯩꯅ ꯑꯗꯨ ꯂꯣꯏ ꯍꯩꯔꯝꯃꯤꯅꯦ
ꯑꯗ ꯅꯪ ꯀꯥꯎꯏ
ꯑ ꯀꯃꯥꯏ ꯇꯩ ꯁꯤ ꯕ꯭ꯔꯦꯟꯁꯦ ꯌꯥꯝ ꯐꯕ ꯑꯗꯨ
ꯐꯩꯌꯦꯕ ꯕꯤ ꯖꯦ ꯄꯤꯒꯤ ꯕꯤꯔꯦꯟ ꯃꯩꯇꯩꯅꯦꯕ
ꯃꯅꯦ ꯕꯤꯖꯦꯄ ꯑꯣꯏ ꯊꯥꯏꯔꯈꯣꯏ ꯏꯁꯟ ꯃ ꯏꯇꯩꯅꯥꯎꯕꯤꯗꯣ ꯑꯩꯈꯣꯏꯅ ꯌꯨꯝꯗ ꯂꯩꯀꯥꯟꯗ ꯑꯩꯈꯣꯏ ꯀꯛꯆꯤꯡꯒꯤ ꯁ꯭ꯀꯨꯜꯗ ꯇꯥꯛꯄ ꯂꯥꯛꯑꯦ ꯕ ꯃꯤꯇꯩ ꯃꯌꯦꯛꯀꯤꯁꯦ ꯑꯍꯥꯟꯕ ꯃꯤꯇꯩ ꯃꯌꯦꯛ ꯇꯝꯕ ꯍꯧꯔ ꯈꯣꯠꯂꯦꯒꯥꯏ ꯇꯧꯕꯗꯣ ꯑꯗꯩꯗ ꯇꯥꯛꯄ ꯂꯥꯛꯄ ꯀꯥꯟꯗꯨꯗ ꯖꯠ ꯂꯥꯎꯅ ꯐꯥꯈ꯭ꯔꯦ ꯍꯥꯏꯕ ꯑꯩꯗꯤ ꯑꯗ ꯐꯥꯕꯗꯨꯗ ꯀꯩꯅꯣꯈ ꯏꯇꯩꯩꯅ ꯍꯥꯏ ꯄꯦꯃ ꯅꯪꯗꯤ ꯌꯥꯝ ꯊꯨꯅ ꯍꯩ ꯑꯅ ꯍꯥꯏ ꯑꯗꯨꯗ ꯀꯨꯏꯅ ꯁꯨꯝ ꯇꯥꯛꯂꯛꯑꯕꯅꯤꯅ ꯃꯣꯏꯒꯤ ꯂꯥꯛꯇꯕ ꯅꯨꯃꯤꯠ ꯀꯌꯥ ꯌꯥꯎꯕꯗꯣ ꯏ ꯅ ꯅꯪ ꯈꯔ ꯃꯈ ꯄꯨꯔꯝꯃꯣ ꯑꯩꯒꯤ ꯀꯥꯏꯅꯒ ꯃꯥꯒꯤ ꯃꯍꯨ ꯄꯨꯔ ꯇꯥꯛꯑꯦ ꯍꯥꯏꯕ ꯃꯥꯅ ꯑꯗꯨꯝ ꯍꯩ ꯍꯥꯏꯕꯗ ꯑꯗꯣ ꯍꯧꯖꯤꯛꯅ ꯀꯃꯥꯏꯅ ꯇꯧꯒꯤꯅꯣꯗꯌꯦꯛ
ꯑꯗꯨꯒ ꯍꯧꯖꯤꯛꯅ ꯖꯠ ꯂꯥꯎꯅ ꯑꯃ ꯀꯥꯎꯒ꯭ꯔꯤꯅꯦꯕ
ꯂꯣꯏ ꯍꯩꯔ ꯁꯨꯈꯪ ꯈꯪꯗꯕꯗꯧ ꯂꯩꯈ꯭ꯔꯦ ꯑꯗꯨꯕꯨꯗꯤ ꯑꯃꯨꯛ
ꯅꯪ ꯂꯣ ꯈꯤꯇꯥꯪ ꯇꯥꯛꯄꯗ ꯑꯗꯨꯝ ꯈꯪꯒꯤꯅꯤ ꯑꯥ
ꯑꯗꯨ ꯑꯗꯨꯝ ꯄꯥꯕ ꯈꯪꯗꯣꯏꯖꯥꯔꯣ
ꯎꯝ
ꯑꯗꯨꯅ ꯑꯩꯅ ꯃꯣꯏꯅ ꯇꯥꯛꯄ ꯇꯥꯛꯑꯗꯤ ꯏꯔꯥꯏ ꯂꯥꯏ ꯑꯗꯨ ꯈꯪꯅꯤ ꯍꯥꯏꯁꯦ
ꯎꯝ
ꯑꯦ ꯑꯃꯨꯛ ꯇꯥꯛꯈꯤꯕꯗ ꯈꯪꯅꯦꯕ ꯑꯗꯨꯝ
ꯎꯝ
ꯑꯗꯨꯀꯟ ꯇꯧꯁꯦꯕ ꯍꯥꯏꯐꯦꯠ ꯅꯪꯉꯣꯟꯗ ꯇꯥꯛꯍꯜꯂꯣ ꯑꯗꯨꯒ ꯃꯩꯇꯩ ꯃꯌꯦꯛꯇꯨꯕꯨꯗꯤ ꯑꯩ ꯑꯗꯨꯝ ꯀꯣꯛ ꯁꯝ ꯂꯥꯥꯏꯗꯣ ꯇꯧꯔꯛꯀꯦꯕ ꯑꯗꯨꯒ
ꯑꯣ
ꯈꯪꯅꯦꯕ ꯇꯧꯁꯦꯕ
ꯍꯣꯏ ꯑꯗꯨ ꯐꯣꯝ ꯑꯃ ꯃꯦꯜꯂꯒ
ꯍꯥꯥ
ꯐꯣꯝ ꯑꯃ ꯃꯦꯜꯂꯒ ꯊꯥꯒꯗꯧꯕꯅꯦꯌꯦ
ꯍꯣꯏꯕ ꯑꯗꯣ ꯇꯧꯖꯦ ꯍꯥꯏꯕ
ꯇꯧꯁꯦ ꯇꯧꯁꯦ ꯄꯥꯝꯃꯨꯏꯌꯦ
ꯑꯗꯨꯅꯦ ꯍꯥꯏꯖꯦ ꯐꯔꯤꯗ ꯄꯥꯝꯃꯨꯏ ꯍꯥꯏꯕ ꯎꯝ
ꯄꯥꯝꯃꯨꯏ ꯇꯧꯁꯤ
ꯑ
ꯁꯕꯤꯅꯥꯎꯅ ꯑꯩ ꯇꯧ ꯇꯥꯛꯄꯤꯒꯦ ꯍꯥꯏꯕꯅꯦꯕ
ꯑꯣ ꯑꯗꯨꯅꯦ ꯇꯥꯛꯍꯟꯖꯦ ꯍꯥꯏꯕ
ꯎꯝ ꯀꯨꯟꯒꯗꯨꯗꯤ ꯄꯥꯃꯨꯗ꯭ꯔꯅꯦ
ꯍꯥꯥ
ꯀꯨꯟꯗꯨꯗꯤ ꯄꯥꯝꯃꯨꯏꯌꯦꯕ
ꯄꯥꯝꯃꯨꯏ ꯑꯗꯨꯨꯅꯦ ꯍꯥꯏꯁꯦ ꯀꯨꯟꯗꯨꯗꯤ ꯎꯝ ꯌꯥ ꯌꯥꯝꯒꯔꯕ ꯄꯩꯁꯥꯅꯦ ꯎꯝ ꯁꯝꯔꯥꯏꯗꯣ ꯑꯝꯇ ꯄꯥꯈꯤꯒꯦ
ꯍꯥꯥ
ꯈꯪꯉꯤ ꯑꯩ ꯑꯗꯨꯝ ꯉꯛꯄꯣ ꯂꯥ ꯈꯪꯗꯕꯗꯣ ꯑꯗꯨꯝ
ꯑꯥꯎ ꯀꯣꯛ ꯁꯝ ꯂꯥꯏꯗꯣ ꯄꯥꯎꯑꯣ ꯑꯗꯨꯒ ꯍꯩꯔꯛꯀꯅꯤ
ꯇꯥꯕ꯭ꯔꯣ
ꯇꯥꯏꯌꯦ ꯇꯥꯗ꯭ꯔꯣ ꯇꯥꯗ꯭ꯔꯕꯣ ꯍꯜꯂꯣ ꯍꯜꯂꯣ ꯇꯥꯕ꯭ꯔꯣ
ꯇꯥꯏꯌꯦ
ꯑꯣ ꯇꯥꯔꯨꯗ꯭ꯔꯅꯤꯅꯦ
ꯃꯨꯠ ꯊꯝꯕꯔ ꯅꯪ
ꯑꯣ ꯁꯨꯔꯕ
ꯑꯥ
ꯎꯝ